ꯍꯜꯂꯣ ꯇꯥꯏ ꯇꯥꯏ
ꯕꯣ
ꯅꯨꯡꯉꯥꯏꯔꯤꯌꯦ ꯅꯪꯗꯤ ꯅꯨꯡꯉꯥꯏꯔꯤꯕ꯭ꯔꯣ
ꯑꯩꯁꯨ ꯅꯨꯡꯉꯥꯏꯔꯤꯌꯦ ꯀꯔꯤ ꯇꯧꯕ꯭ꯔꯣ ꯍꯧꯖꯤꯛꯁꯦ
ꯆꯥꯛꯆꯥꯥ ꯑꯣ ꯂꯩ ꯏꯅ
ꯑ ꯑꯩꯁꯨ ꯍꯧꯖꯤꯛ ꯆꯥꯛ ꯆꯥꯔꯦ ꯍꯣꯏ ꯆꯥꯔꯦ
ꯎ ꯀꯩ ꯌꯦꯟꯁꯥꯡ ꯆꯥꯔꯒꯦ
ꯉꯁꯤꯁꯦ ꯄꯥꯟꯒ ꯌꯣꯡꯆꯥꯛ ꯃꯔꯨ ꯇꯥꯏ
ꯍꯧꯔꯝꯅꯤꯅ ꯑꯩ ꯃꯥꯏꯔꯦꯟꯒ ꯑꯣꯛꯁꯥꯒ ꯆꯥꯏ ꯉꯁꯤ
ꯑꯦ ꯅꯪꯒꯤꯅ ꯍꯦꯟꯅ ꯍꯥꯎꯒꯅꯤꯍꯦ
ꯑꯥꯎꯔ ꯃꯣꯏꯗ ꯅꯪꯤꯅ ꯌꯦꯦꯟꯒꯅꯤꯗ
ꯍꯧꯕ ꯍꯧꯗꯕ ꯈꯪꯗꯦ ꯄꯪꯆꯥꯥ ꯆꯥꯕꯅꯤ ꯑꯩꯈꯣꯏꯗꯤ
ꯂꯩꯔꯦ ꯂꯣꯏꯔꯦ ꯀꯩꯅꯣ ꯍꯟꯗꯛꯇꯤ ꯂꯥꯟ ꯃꯇꯝꯅꯤꯅ
ꯍ
ꯄꯣꯠ ꯆꯩꯩꯅ ꯇꯥꯡꯝꯕꯅꯦ
ꯀꯗꯥꯏꯗ ꯂꯩꯕ꯭ꯔꯣ ꯅꯪꯁꯦ
ꯑꯩ ꯏꯝꯐꯥꯜꯗ ꯂꯩ
ꯑ ꯑ ꯈꯔꯦ ꯐꯔꯦ ꯌꯥꯝ ꯅꯨꯡꯉꯥꯏꯔ ꯃꯨꯗꯤꯅꯦꯦꯁꯤꯦ ꯀꯃꯥꯏ
ꯑꯁ ꯍꯥ ꯍꯥꯏꯗꯤ ꯀꯥꯟꯅꯗ꯭ꯔꯦꯗ ꯁꯥꯃꯟꯕꯁꯤꯗ
ꯑꯥ ꯑꯁꯤꯗꯁꯨ ꯌꯥꯝ ꯁꯥꯏ ꯅꯩꯕ ꯌꯥꯗ꯭ꯔꯦ
ꯎꯝ ꯅꯨꯡꯗꯥꯡ ꯋꯥꯏꯔꯝꯗꯤ ꯈꯔ ꯏꯪꯉꯤ
ꯑꯥ ꯍꯧꯖꯤꯛꯁꯦ ꯅꯣꯡ ꯆꯨꯕ꯭ꯔꯣ
ꯆꯨꯗꯦꯗ ꯉꯁꯥꯏ ꯆꯨꯒꯦ ꯇꯧꯔꯝꯅꯤ ꯍꯧꯖꯤꯛꯄꯨꯗꯤꯛ ꯆꯨꯗꯦꯗ
ꯑ ꯑ
ꯀꯩꯗꯧꯔꯤꯅꯣ ꯁꯤꯁꯇꯔ ꯅꯪꯒꯤ
ꯀꯔꯤꯁꯨ ꯇꯧꯗꯦꯗ ꯑꯗꯨꯝ ꯃꯄꯥꯟꯒ ꯃꯇꯝ ꯈꯔ ꯂꯩꯈꯤꯒꯦ ꯍꯥꯏꯅ ꯕꯣꯔꯤꯡ ꯇꯧꯋꯦ ꯍꯥꯏꯅ ꯆꯠꯄ ꯀꯣ
ꯑꯆꯥ ꯑꯠꯆꯥ ꯐꯩ ꯐꯩꯌꯦ ꯑꯗꯨ ꯑꯗꯨꯅ
ꯈꯪꯗꯦ ꯐꯕ ꯐꯠꯇꯕꯁꯨ ꯈꯪꯗꯦ ꯑꯗꯨꯝ ꯄꯨꯟꯁꯤꯗꯤ ꯍꯤꯡꯕ ꯌꯥꯗꯕꯅꯤꯅ
ꯎꯝ ꯍꯣꯠꯅꯕ ꯇꯥꯕꯅꯤ ꯍꯤꯡꯅꯕ
ꯑꯗꯤ ꯆꯍꯤꯍꯤ ꯀꯌꯥ ꯁꯔꯦ
ꯇ꯭ꯋꯦꯟꯇꯤ ꯇ꯭ꯋꯦꯟꯇꯤ ꯐꯥꯏꯚ ꯈꯛꯇꯅꯤꯗ
ꯑꯣ ꯑꯗꯨꯗꯤ ꯌꯥꯝ ꯑꯉꯥꯡ ꯑꯣꯏꯔꯤꯅꯤꯅꯦ
ꯎꯝ ꯑ
ꯑꯄꯤꯤꯗꯤ ꯊꯤꯗ꯭ꯔꯤꯕ꯭ꯔꯣ
ꯤꯗꯨꯗꯑꯒꯗꯒꯤ
ꯉꯜꯂꯤꯌꯦ ꯉꯜꯂꯤꯌꯦ ꯂꯦꯈꯤꯌꯣ ꯍꯣꯏ
ꯁꯥꯕ꯭ꯔꯣ ꯅꯣꯏꯗꯁꯨ
ꯍꯣꯏ ꯁꯥꯌꯦ
ꯃꯅꯤꯄꯨꯔꯗꯤ ꯅꯨꯡꯗꯥꯡꯗꯤ ꯈꯔ ꯏꯪꯉꯤ
ꯎꯝ ꯃꯤꯄꯔꯗꯤ ꯅꯨꯡꯉꯥꯏꯕꯅꯤ ꯋꯦꯗꯔꯗꯤ
ꯗꯦ ꯇꯥꯏꯝꯗꯗꯤ ꯌꯥꯗꯦꯅ ꯑꯁ ꯁꯥꯏ ꯌꯥꯝ ꯁꯥꯏ ꯗꯦ ꯇꯥꯏꯝꯗꯗꯤ
ꯎꯝ ꯀꯔꯤ ꯀꯔꯤ ꯍꯣꯟꯅꯔꯒꯂꯦꯕ꯭ꯔꯣ ꯅꯝꯁꯤꯅꯤ
ꯑꯩ ꯀꯣꯂꯦꯖ ꯂꯣꯏꯔꯒ ꯑꯗꯨꯝ ꯀꯩꯀ ꯀ꯭ꯂꯥꯁ ꯆꯠ ꯄ ꯌꯥ ꯑꯃ ꯑꯗꯨꯝ ꯆꯠꯂ ꯂꯩꯗ
ꯑ ꯑ ꯅꯉꯥꯏꯕ ꯄꯣꯁꯤꯤꯅꯤꯅꯤꯍꯦ
ꯑ ꯅꯨꯡꯉꯥꯏꯇꯦꯗ ꯇꯦꯟꯁꯟ ꯂꯩ
ꯑꯩꯈꯣꯏ ꯏꯃꯨꯡ ꯈꯣꯏꯗꯤ ꯂꯣꯏꯅ ꯁꯨꯔꯤꯌꯦꯀꯣ
ꯎꯝ ꯁꯨꯔꯗ ꯁꯕꯒꯦ
ꯑꯁ ꯅꯗ ꯀꯌꯥ ꯂꯩꯕ꯭ꯔꯣ
ꯑꯩꯈꯣꯏ ꯑꯅꯤ ꯂꯩ ꯑꯩꯈꯣꯏ ꯆꯦ ꯑꯃꯒ ꯑꯩꯒ
ꯑꯣ ꯑꯁ ꯌꯥꯝ ꯅꯨꯡꯉꯥꯏꯕ ꯏꯃꯨꯡꯒꯤ
ꯅꯨꯡꯉꯥꯏꯇꯦꯗ ꯋꯥꯏꯗ
ꯉ ꯉꯥꯏꯔꯝꯕꯅꯤ
ꯕꯤꯤꯁ ꯇꯔꯤ ꯀꯥꯏꯗꯅꯣ
ꯑꯩꯔꯣ ꯑꯩꯗꯤ ꯆꯟꯅꯏꯗꯅꯤ ꯆꯦꯟꯅꯏꯅ
ꯑꯣ ꯅꯠꯇꯦꯗ ꯑꯗꯨ ꯅꯠꯇꯕ ꯍꯥꯏꯕꯅꯤꯗ
ꯑꯗꯣ ꯍꯥꯏꯕꯗꯤ
ꯅꯣꯏ ꯈꯨꯟꯗ ꯍꯥꯏꯅꯦꯗ
ꯑ ꯈꯣꯟꯗꯣ ꯑꯥꯗ ꯑꯩꯈꯣꯏꯁꯨ ꯃꯅꯤꯄꯨꯔꯗꯒꯤꯅꯤ
ꯑꯣ ꯃꯄꯅꯦꯀꯣ
ꯍꯣꯏ ꯍꯣꯏ ꯃꯅꯤꯄꯨꯔ ꯃꯆꯥ ꯉꯥꯛꯇꯅꯤ
ꯀꯩꯀꯩ ꯍꯣꯠꯅꯔꯤꯒꯦ ꯁꯤꯁꯇꯔꯗꯤ
ꯑꯩꯁꯦ ꯍꯧꯖꯤꯛꯀꯥꯟ ꯈꯪꯗ꯭ꯔꯦꯅꯦ ꯍꯥꯏꯁꯨ ꯍꯥꯏꯅꯤꯡꯗ꯭ꯔꯦꯅꯦ
ꯌꯨꯝ ꯄꯥꯟꯈ꯭ꯔꯕ ꯁꯤꯗꯗꯤ
ꯑꯗꯨꯝ ꯁ꯭ꯀꯨꯜꯗ ꯂꯩꯕꯀꯣ
ꯑꯣ ꯑꯣ
ꯑꯩꯗꯤ ꯊꯥꯔꯇꯤ ꯁꯨꯔꯦ ꯀꯨꯝꯁꯤꯅꯀꯣ
ꯊꯥꯔꯇꯤ ꯑ ꯑꯣ ꯁꯤꯅꯤꯌꯔꯅꯤꯅꯦ
ꯁꯤꯅꯤꯌꯥꯔ ꯑꯣꯟꯈ꯭ꯔꯦꯅꯦ ꯁꯤꯁꯇꯔꯗꯤ
ꯍꯣꯏ ꯍꯅꯨꯕꯤ ꯑꯣꯏꯔꯦ ꯑꯩꯗꯤ
ꯑꯦ
ꯊꯥꯔꯇꯤꯗꯤ ꯍꯜꯂꯨꯗ꯭ꯔꯤꯗ
ꯍꯜꯅꯧꯒꯗꯧꯔꯦꯕ
ꯕꯂꯤꯅꯦꯅꯨꯅ ꯋꯥ
ꯑꯩꯁꯦ ꯍꯅꯨꯒꯗꯧꯔꯦꯅꯦꯍꯦ ꯑꯉꯥꯡꯒꯤ ꯄꯨꯟꯁꯤꯁꯦ ꯈꯜꯂꯒ ꯌꯥꯝ ꯅꯨꯡꯁꯤꯕꯅꯤ ꯃꯇꯝꯁꯦ
ꯎꯝ
ꯂꯥꯏꯔꯤꯛ ꯑ ꯇꯝꯕꯁꯤꯡꯁꯦ ꯐꯖꯥꯅ ꯇꯝꯃꯣ ꯐꯖꯥꯅ ꯇꯥꯛꯑꯣ ꯀ ꯀꯩꯅꯣ ꯃꯤ ꯑꯣꯏꯅꯕꯀꯣ ꯑꯩꯈꯣꯏꯗꯤ ꯍꯧꯖꯤꯛꯇꯤ ꯃꯇꯝ ꯍꯦꯟꯈ꯭ꯔꯕꯅꯤꯅ ꯆꯍꯤꯁꯨ ꯑꯥ ꯌꯥꯎꯔꯦ ꯑꯗꯨꯒꯤ ꯄꯥꯝꯃꯨꯗꯅꯦ
ꯂꯣꯏꯏꯦꯗ ꯃꯅꯤꯄꯨꯔꯗꯗꯤ ꯊꯕꯛ ꯌꯦꯟꯁꯥꯡ ꯐꯪꯖꯦ ꯍꯥꯏꯔꯗꯤ ꯄꯩꯁꯥꯅꯕꯨ
ꯍꯣꯏ ꯑꯗꯨꯃꯥꯏꯅ ꯇꯧꯅꯤ ꯑꯗꯨꯅ ꯑꯩꯁꯨ ꯃꯇꯝ ꯈꯔ ꯄꯩꯁꯥ ꯇꯥꯟꯈꯤꯒꯦ ꯍꯥꯏꯅ ꯃꯄꯥꯟ ꯆꯠꯄꯀꯣ
ꯄꯩꯁꯥ ꯇꯥꯕꯅ ꯈ꯭ꯋꯥꯏ ꯐꯔꯦꯅ ꯄꯩꯁꯥ ꯇꯥꯜꯂꯒ ꯕꯤꯖꯤꯅꯦꯁ ꯀꯨꯝꯕ ꯏꯁꯇꯥꯔꯠ ꯑꯞ ꯇꯧꯔꯦ
ꯑꯥ ꯑꯗꯨꯒꯨꯝꯕꯁꯨ ꯇꯧꯋ ꯍꯥꯏꯔꯣꯏꯅꯦꯍꯦ ꯑꯩꯗꯤ ꯑꯗꯨ ꯄꯪꯆꯥꯛ ꯆꯠꯄꯅꯤꯅ ꯍꯧꯖꯤꯛꯁꯦ ꯑꯩꯗꯤ ꯁ꯭ꯀꯨꯜꯗ ꯂꯩꯕꯀꯣ ꯑꯉꯥꯡꯁꯤꯡꯕꯨ ꯑꯗꯨꯝ ꯁꯦꯝꯕꯤꯕ ꯈꯪꯗꯦ ꯄꯪꯇꯥꯎ ꯇꯧꯕꯅꯦ ꯊꯕ
ꯎꯝ ꯍꯤꯡꯉꯅꯕ ꯑꯗꯨꯃꯥꯏꯅ ꯇꯧ ꯑꯣꯏꯔꯗꯤ ꯐꯔꯦꯗ ꯒꯣꯔꯃꯦꯟ ꯖꯣꯕ ꯅꯠꯇ꯭ꯔꯁꯨ
ꯍꯣꯏ
ꯑꯌꯨꯛꯇ ꯆꯠꯄ꯭ꯔꯣ ꯊꯕꯛꯇꯤ
ꯍꯣꯏ ꯑꯌꯨꯛꯇ ꯉꯟꯅ ꯆꯠꯂꯒ ꯉꯟꯅ ꯍꯜꯂꯛꯑꯦ
ꯑꯣ ꯑꯣ
ꯑꯩꯠ ꯊꯥꯔꯇꯤꯒꯨꯝꯕꯗꯀꯣ
ꯎ ꯑꯣ ꯑꯣ ꯑꯣ
ꯎꯝ ꯆꯃꯦ
ꯃꯤ ꯑꯇꯩꯗꯤ ꯅꯨꯡꯗꯥꯡꯗꯒꯨꯝꯕ ꯊꯕꯛ ꯁꯨꯕꯒꯨꯝꯕꯁꯨ ꯂꯩ ꯑꯩꯅ
ꯎꯝ ꯑꯁꯤꯗꯗꯤ ꯂꯥꯏꯁꯒꯨꯝꯕ ꯂꯩꯇꯦ ꯑꯁꯤꯗꯗꯤ
ꯑ ꯅꯠꯇꯦ ꯅꯪꯒꯤ ꯊꯕꯛꯇꯨ ꯅꯠꯇꯕ
ꯑꯥ ꯑꯥ ꯑꯥ ꯍꯣꯏ ꯍꯣꯏ ꯍꯣꯏ ꯍꯣꯏ ꯌꯥꯝ ꯂꯩꯌꯦ ꯑꯗꯨꯒꯨꯝꯕ ꯑꯗꯨꯒꯨꯝꯕꯗꯤ ꯑꯩꯁꯦ ꯎꯝ ꯌꯥꯝ ꯇꯥꯟꯕꯀꯣ ꯑꯁꯤ ꯃꯥꯏꯗꯨꯗꯤ ꯇꯧꯅꯤꯉꯥꯏꯁꯦ ꯌꯥꯝ ꯇꯥꯟꯕ ꯑꯩꯁꯦ
ꯑꯠꯆꯥ ꯑꯠꯆꯥ ꯋꯥꯗꯤ ꯋꯥꯝꯅꯤ ꯃꯣꯏꯁꯨ
ꯎꯝ ꯍꯔ ꯑꯅꯤ
ꯅꯨꯡꯗꯥꯡꯗꯅ ꯊꯕꯛ ꯁꯨꯕ ꯅꯣꯡꯉꯥꯟꯕꯗꯅ ꯇꯨꯝꯕ
ꯎꯝ
ꯇꯨꯝꯃꯁꯨ ꯌꯥꯔꯝꯃꯣꯏꯗ
ꯍꯣꯏ ꯅꯨꯡꯗꯥꯗ
ꯎꯝ ꯍꯛꯆꯥꯡꯁꯨ ꯈꯔ ꯅꯨꯡꯉꯥꯏꯒꯅꯤꯅ
ꯎꯝ
ꯣꯜꯗꯤ ꯌꯦꯡꯕ꯭ꯔꯣ ꯋꯥ ꯀ
ꯑꯁ ꯑꯗꯤ ꯌꯦꯒꯗ ꯑꯗꯨꯒꯨꯝꯕ ꯌꯦꯡꯅꯤꯡꯗꯦ ꯋꯥꯏ ꯑꯗꯨꯒꯨꯝꯕ ꯌꯦꯡꯕꯗꯣ
ꯆꯍꯤ ꯃꯔꯤꯗ ꯑꯃꯨꯔꯛ ꯂꯥꯛꯄꯅꯤꯅ
ꯑ ꯑꯗꯨ ꯑꯣꯏꯔꯁꯨ ꯌꯥꯝ ꯋꯥꯏ ꯑꯗꯨꯒꯨꯝꯕ ꯌꯦꯡꯉꯗꯤ
ꯉꯟꯅ ꯑꯗꯨꯝ ꯂꯩꯕꯅꯦ ꯅꯥꯏꯟ ꯊꯥꯔꯇꯤꯒꯨꯝꯕ ꯇꯦꯟ ꯊꯥꯔꯇꯤꯒꯨꯝꯕ
ꯑꯥ ꯍꯧꯖꯤꯛꯀꯥꯟꯁꯦ ꯍꯣꯏ ꯉꯥꯟ ꯉꯟꯅ ꯂꯩꯑꯦ ꯍꯥꯏꯌꯦꯦ ꯑꯗꯨꯅ ꯀꯌꯥ ꯄꯥꯝꯗ
ꯏ ꯇ꯭ꯔꯦꯁꯤ ꯌꯥꯎꯗꯕ
ꯍꯣꯏ ꯏꯟꯇꯔꯦꯁ ꯌꯥꯎꯗꯕ ꯕꯣꯜꯁꯦ ꯏꯟꯇꯔꯦꯁ ꯌꯥꯎꯗꯦꯕ ꯑꯩꯁꯦ ꯀꯩꯅꯣ ꯐꯅꯤ ꯐꯅꯤꯒꯤꯒꯨꯝꯕ ꯀꯩꯅꯣ ꯆꯥꯕꯒꯨꯝꯕ ꯀꯣ ꯃꯕꯥꯟꯒꯨꯝꯕ ꯑꯗꯨꯒꯨꯝꯕ ꯌꯦꯡꯕ ꯅꯥꯏ ꯌꯥꯝ ꯏꯟꯇꯔꯦꯁ ꯑꯣꯏꯕ ꯏꯟꯇꯔꯦꯁ ꯂꯩꯕ
ꯑꯩꯕꯗꯤ ꯅꯅꯨꯡꯉꯥꯏꯦ ꯃꯨꯛ ꯋꯥ
ꯍꯣꯏ
ꯑꯗꯨꯒꯒꯨꯝꯕ
ꯆꯥꯛ ꯂꯥꯝꯗ꯭ꯔꯁꯨ ꯑꯗꯨꯒꯨꯝꯕ ꯌꯦꯡꯅꯒ ꯈꯔ ꯈꯔ ꯂꯥ ꯍꯥꯎꯔꯦꯅ ꯑꯗꯨꯒꯤ ꯆꯥꯛ ꯆꯥꯕ ꯅꯨꯡꯉꯥꯏ ꯆꯗ꯭ꯔꯦ ꯆꯥꯛ ꯆꯥꯅꯤꯡꯗ꯭ꯔꯦ ꯍꯥꯏꯔꯗꯤ ꯃꯨꯕꯥꯥꯡ ꯈꯔ ꯌꯦꯡꯂꯡꯒ ꯆꯥꯛ ꯆꯥꯅ ꯈꯔ ꯍꯥꯎꯔꯦ
ꯐꯩꯌꯦꯅꯦ ꯑꯃꯨꯛ ꯄꯡꯁꯦ ꯑꯗꯨꯗꯤ ꯅꯪꯒꯤꯗꯃꯛ
ꯑꯥ ꯑꯩꯈꯣꯏꯒꯤ ꯃꯅꯤꯄꯨꯔꯁꯤꯡꯁꯦ ꯃꯕꯥꯥꯡ ꯇꯥꯎꯕꯁꯨ ꯌꯥꯝ ꯂꯩꯈ꯭ꯔꯦ ꯍꯧꯖꯤꯛꯀꯥꯟꯁꯦ
ꯎꯝ
ꯑꯗꯨ ꯑꯩꯅ ꯄꯥꯝꯕꯗꯤ ꯆꯥꯏꯅꯤꯁꯀꯤꯒꯨꯝꯕ ꯀꯩꯅꯣ ꯑꯗ ꯎꯝ ꯀꯔꯤ ꯀꯔꯤ ꯍꯥꯞꯂꯒ ꯊꯣꯡꯕꯗꯤ ꯑꯩꯗꯤ ꯄꯥꯝꯗꯦꯕꯀꯣ ꯑꯩꯈꯣꯏꯅ ꯏꯆꯝ ꯆꯝꯝꯕ ꯊꯣꯡꯔꯒ ꯉꯥꯎꯔꯒ ꯆꯥꯕ
ꯑ ꯑꯥ ꯑꯒꯨꯝ
ꯍꯣꯏ ꯑ ꯎꯇ ꯑꯇ ꯆꯥꯡꯒꯃ ꯀ ꯀꯥꯏꯩꯅꯣ ꯑꯗ ꯑ ꯈꯥꯡꯁ꯭ꯋꯥꯏꯒꯨꯝꯕ ꯑꯗꯨ ꯏꯆꯝ ꯆꯝꯕ ꯊꯣꯡꯕꯗꯣ ꯑꯩꯅ ꯄꯥꯝꯕꯅꯦ ꯑꯗꯨ ꯈꯔ ꯃꯔꯣꯛ ꯍꯥꯡꯉꯒꯀꯣ ꯃꯔꯣꯛꯁꯦ ꯑꯗꯨꯝ ꯆꯥꯕ ꯎ ꯎ ꯃꯣꯔꯣꯛꯁꯦ ꯆꯥꯕ ꯑꯗꯨꯅ ꯌꯦꯡꯕ ꯅꯨꯡꯉꯥꯏꯕꯅꯤꯗ
ꯃꯅꯤꯄꯨꯔꯗꯁꯨ ꯈꯔꯕꯨꯗꯤ ꯂꯩꯌꯦ ꯑꯃꯨꯛ ꯋꯥꯡ
ꯑꯥ ꯑꯥ ꯃꯃꯡꯁꯦ ꯌꯦꯡꯕ ꯅꯨꯡꯉꯥꯏꯕꯅꯤ
ꯎꯝ ꯌꯦꯃꯗꯤ ꯅꯅꯨꯡꯉꯥꯏ
ꯎꯝ ꯆꯥꯕ ꯐꯪꯗ꯭ꯔꯁꯨꯀꯣ ꯍꯣꯏ ꯑꯗꯨꯒꯨꯝꯕꯗꯤ ꯌꯦꯡꯕ ꯌꯥꯗꯦ ꯆꯥꯁꯨ ꯆꯥꯅꯤꯡꯕ ꯐꯥꯎꯗꯦꯗ
ꯎꯝ ꯃꯣꯏꯒꯤꯗꯤ ꯈꯔ ꯑꯣꯚꯔ ꯆꯠꯈ꯭ꯔꯦꯕ
ꯎꯝ ꯍꯧꯁꯨ ꯍꯧꯔꯝꯂꯣꯏ ꯃꯈꯣꯏꯒꯤꯗꯤ
ꯎꯝ ꯊꯥꯎꯅ ꯑꯌꯥꯝꯕ ꯎꯝ
ꯑꯩꯗꯤ ꯊꯥꯎ ꯀꯌꯥ ꯄꯥꯝꯗꯦꯕꯀꯣ ꯉꯥꯔꯤꯒꯨꯝꯕ ꯑꯦꯔꯣꯅ ꯀꯕꯅ ꯄꯝꯕ
ꯆꯠ ꯆ ꯑꯗꯨꯒꯨꯝꯕꯅ ꯐꯩꯗ ꯊꯥꯎ ꯊꯨꯝ ꯆꯥꯛ ꯍꯛꯆꯥꯡꯁꯨ ꯐꯠꯇꯦ ꯃꯁꯂꯥꯒꯨꯝꯕ ꯆꯥꯕꯁꯨ
ꯍꯣꯏ ꯃꯁꯂꯥ ꯌꯥꯝꯕꯅꯤꯅ ꯃꯌꯦꯛꯡꯁꯤꯡꯒꯤꯅꯦꯦꯛ ꯌꯥꯗꯕ
ꯋꯦꯠꯁꯅ ꯑꯗꯨꯝ ꯐꯕꯅꯤꯅ
ꯍꯣꯏ ꯂꯩꯗꯩꯆꯅ ꯍꯛꯆꯥꯡꯁꯨ ꯋꯥꯏꯑꯦ ꯆꯥꯕꯁꯨ ꯌꯥꯝ ꯆꯥꯏꯌꯦꯦ ꯑꯗꯨꯅꯨꯡꯁꯨ ꯅꯨꯡꯉꯥꯏꯕꯅꯤ ꯑꯗꯨ ꯑꯩꯈꯣꯏꯁꯦ ꯁꯥꯒꯨꯝꯕꯁꯨ ꯆꯥꯗꯕ ꯌꯥꯔꯣꯏꯗꯕꯅꯤ ꯍꯥꯏꯕꯗꯤ ꯁꯥꯒꯨꯝꯕ ꯆꯥꯗꯕ ꯀꯨꯏꯅ ꯆꯥꯗ꯭ꯔꯁꯨ ꯆꯥꯗ꯭ꯔꯗꯤ ꯑꯩꯈꯣꯏꯁꯦ ꯀꯩꯅꯣ ꯏꯅꯔꯖꯤꯁꯦ ꯂꯩꯇꯦꯕꯀꯣ ꯃꯇꯝ ꯈꯔ ꯈꯔꯗꯗꯤ ꯑꯗꯨꯝ ꯁꯥꯁꯨ ꯆꯥꯕ
ꯍꯣꯏ ꯆꯥꯒꯗꯕꯅꯤ ꯏꯁꯥꯁꯨ ꯑꯗꯨꯕꯨ ꯇꯣꯏꯃꯜꯂꯗꯤ ꯗꯥꯏꯖꯦꯁ ꯇꯧꯕ ꯉꯝꯅꯕꯒꯨꯝꯕ
ꯍꯣꯏ
ꯑꯦꯟꯁꯥꯡ ꯅꯥꯄꯤꯒꯨꯝꯕꯥꯁꯨ ꯑꯗꯨꯝ ꯑꯦꯟꯁꯥꯡ ꯅꯥꯄꯤꯅ ꯑꯗꯨꯝ ꯆꯔꯗꯤ ꯏꯅꯔꯖꯤꯁꯦ ꯑꯗꯨꯝ ꯁꯣꯟꯈ꯭ꯔꯅꯤꯕꯀꯣ꯫
ꯄ꯭ꯔꯣꯇꯤꯟꯒꯨꯝꯕꯁꯨ ꯌꯥꯝꯗꯦꯕ ꯏꯟꯖꯥꯡ ꯅꯥꯄꯤꯗꯗꯤ꯫
ꯍꯣꯏ
ꯌꯦꯟꯒꯤ ꯕ꯭ꯔꯦꯁꯀꯨꯝꯕ ꯑꯗꯨꯒꯨꯝꯕ ꯔꯦꯠꯃꯤꯠꯒꯨꯝꯕꯕꯣ
ꯍꯣꯏ
ꯑꯗꯨꯅꯗꯤ ꯍꯛꯆꯥꯡꯕꯨꯗꯤ ꯈꯔ ꯄꯥꯡꯒꯟꯄꯤꯕꯅꯦꯕ꯫
ꯎꯝ ꯑ ꯅꯪꯁꯦ ꯄꯨꯡ ꯀꯌꯥ ꯀꯌꯥꯗ ꯑꯗꯨꯝ ꯇꯨꯝꯕ꯭ꯔꯣ?
ꯊꯦꯡꯅ ꯇꯨꯝꯃꯦꯗꯥ ꯄꯨꯡ ꯑꯅꯤ ꯋꯥꯃ
ꯑ ꯄꯥꯈꯪ ꯄꯥꯈꯪꯒꯤ ꯃꯇꯝꯗꯗꯤ ꯑꯗꯨꯃꯥꯏ ꯇꯣꯝꯕꯁ
ꯀꯩꯁꯨ ꯇꯧꯔꯤꯗ ꯐꯣꯟꯗ ꯚꯤꯗꯤꯑꯣ ꯌꯦꯡꯉꯒ ꯕꯣꯜ ꯌꯦꯉꯗꯤ ꯌꯦꯉꯦ ꯕꯣꯜ ꯌꯦꯡꯗꯔꯗꯤ
ꯀꯨꯝꯃꯩ ꯍꯦꯡ ꯑꯗꯨꯝ
ꯅꯈꯣꯏ ꯄꯈꯪꯗꯤ ꯕꯣꯜ ꯁꯨ ꯏꯟꯇꯔꯦꯁ ꯌꯥꯝ ꯌꯥꯎ
ꯑꯩꯈꯣꯏ ꯅꯨꯄꯤꯖꯤꯁꯤꯡꯗꯤ ꯕꯣꯜꯁꯤ ꯀꯌꯥ ꯏꯟꯇꯔꯦꯁ
ꯌꯥꯝ ꯌꯦꯡꯉꯦꯗ ꯅꯨꯄꯤꯁꯤꯡꯁꯨ
ꯍꯣꯏ ꯌꯦꯡꯕꯁꯨ ꯌꯥꯝ ꯂꯩꯌꯦ ꯑꯗꯨꯕꯨ ꯏꯟꯇꯔꯦꯁ ꯌꯥꯎꯗꯕꯁꯨ ꯌꯥꯝ ꯂꯩꯕꯀꯣ꯫
ꯎꯝ
ꯇꯨꯝꯅꯤꯡꯈ꯭ꯔꯕ꯭ꯔꯣ?
ꯇꯨꯝꯅꯤꯡꯗ꯭ꯔꯤꯗ ꯍꯧꯖꯤꯛꯈꯛ ꯆꯥꯛꯆꯥꯇꯣꯛꯇ ꯉꯥꯏꯔꯤ꯫
ꯑꯥ ꯑꯩꯈꯣꯏꯗꯤ ꯇꯨꯝꯅꯤꯡꯕ ꯐꯥꯎꯔꯁꯨ ꯀꯔꯤ ꯀꯔꯤꯅꯣ ꯃꯤ ꯌꯥꯝꯕꯅꯤꯅꯀꯣ ꯃꯤ ꯃꯈꯣꯟ ꯇꯥꯔꯒ ꯑꯉꯥꯡꯁꯨ ꯑꯉꯥꯡ ꯂꯩꯕꯁꯨ ꯂꯩꯕꯅꯤ ꯑꯁꯤꯗ ꯐꯦꯝꯂꯤꯗꯨ ꯐꯦꯝꯂꯤꯁꯨ ꯂꯩꯕꯅꯤꯅꯀꯣ ꯑꯗꯨꯒꯤ ꯇꯨꯝꯕꯁꯨ ꯉꯟꯉꯟꯅ ꯇꯝꯕꯁꯨ ꯌꯥꯗꯦ ꯑꯩꯈꯣꯏꯁꯨ ꯑꯗꯨꯝ ꯐꯣꯟ ꯌꯦꯡꯔꯒ
ꯐꯣꯟ ꯂꯩꯗ꯭ꯔꯗꯤ ꯌꯥꯗ꯭ꯔꯦ ꯃꯤꯅꯤꯠ ꯑꯃ
ꯐꯣꯟꯁꯦ ꯕꯦꯁ ꯐ꯭ꯔꯦꯟ ꯅꯤꯅꯦꯍꯦ ꯍꯨꯖꯤꯛꯀꯟꯁꯦ꯫